ꯑꯥꯎ ꯇꯥꯏꯅꯦ
ꯁꯥꯅꯗ꯭ꯔꯕꯣ
ꯑꯁ ꯒꯦꯝ ꯁꯥꯟꯅꯩ ꯈꯔ ꯑꯗꯨꯝ
ꯏꯌꯥꯝꯕ ꯏꯁ ꯁ ꯃꯇꯝꯁꯤꯕꯨ ꯀꯃꯥꯏ ꯀꯃꯥꯏ ꯇꯧ ꯂꯦꯜꯂꯤꯒꯦꯅꯦ ꯅꯣꯡꯃꯒꯤ ꯅꯨꯃꯤꯠꯁꯤꯗ
ꯂꯩꯔꯤꯁꯤꯅꯤ ꯑꯗꯨꯝ ꯒꯦꯝ ꯈꯔ ꯁꯥꯟꯅ ꯈꯔ ꯆꯥ ꯈꯔ ꯇꯨꯝ
ꯎꯝ
ꯅꯪ ꯁꯥꯟꯅꯗ꯭ꯔꯕꯣꯒꯦꯝ ꯍꯥꯟꯅ ꯁꯥꯟꯅꯃꯤꯟꯅꯩꯉꯩ ꯅꯨꯡꯉꯥꯏꯕꯅꯤꯅꯦ ꯁꯥꯟꯅꯗꯔ꯭ꯕꯣ ꯑꯣꯟꯂꯥꯏꯟ ꯂꯩꯒꯤꯗꯕ ꯀꯩꯅꯣꯝ ꯇꯧꯋꯤꯅꯦ
ꯁꯥꯟꯅꯩꯌꯦ ꯏꯌꯥꯝꯕ ꯍꯣꯏ ꯃꯇꯝ ꯃꯥꯟꯗꯕꯩ ꯑꯣꯏꯔꯝꯅꯤ ꯑꯩꯅ ꯁꯥꯟꯅꯖꯤꯅ ꯏꯌꯥꯝꯕ ꯅꯅꯥꯎꯒꯤ ꯗꯦꯜꯂꯤ ꯔꯨ ꯗꯦꯜꯂꯤ ꯔꯨ ꯇꯤꯟ ꯍꯥꯏꯇꯥꯔꯦ
ꯎꯝ
ꯄꯨꯡꯖꯦ ꯑꯈꯣꯏꯒꯤ ꯇꯔꯦꯠ ꯅꯤꯄꯥꯥꯟꯗ ꯉꯜꯂꯦ ꯊꯦꯡꯕꯁꯤꯅ ꯑꯩꯈꯣꯏꯒꯤ ꯇꯔꯥꯃꯥꯊꯣꯏ ꯁꯥꯏꯗ ꯍꯥꯏꯐꯦꯠ ꯊꯤꯡꯕ ꯍꯣꯏ ꯁꯤ ꯊꯤꯡꯕ ꯑꯌꯥꯝꯕꯕꯨꯗꯤ ꯈꯪꯗꯦ ꯊꯦꯡꯉꯝꯗꯣꯏ꯭ꯔꯥ ꯊꯦꯡꯉꯝꯃꯣꯏꯗꯣꯏꯔꯥ ꯁꯋꯥꯏꯗ ꯍꯧꯒꯠꯂꯒ ꯆꯤꯟ ꯌꯥ ꯁꯦꯡꯗꯣꯛ ꯈꯣꯠꯇꯣꯛ ꯑꯒ ꯆꯥꯛ ꯏꯁꯤꯡ ꯍꯥꯏꯐꯦꯠ ꯊꯥꯒꯠꯂꯒ ꯆꯥꯛ ꯏꯁꯤꯡ ꯆꯥꯊꯣꯛ ꯑꯅꯤ ꯆꯥꯊꯣꯛꯑꯒ ꯍꯦꯛ ꯒꯦꯝ ꯅꯨꯡ ꯁꯥꯟꯅꯔꯅꯤ ꯍꯥꯏꯐꯦꯠ
ꯍꯣꯏꯅꯦ
ꯑꯗꯨꯗꯒꯤꯗꯤ ꯑꯃꯨꯛ ꯁꯨꯃꯥꯏꯅ ꯂꯩꯀꯥꯏ ꯁꯨꯃꯥꯏꯅ ꯂꯩꯊꯣꯛꯑꯅꯤ ꯑꯃꯨꯛ ꯉꯥꯏꯍꯥꯛꯇꯪ ꯄꯨꯡ ꯃꯔꯤ ꯑꯗꯋꯥꯏ ꯑꯃꯨꯛ ꯇꯥꯔꯀꯥꯟꯗ ꯍꯥꯏꯐꯦꯠ ꯀꯣꯏꯕ ꯂꯥꯛꯄꯣꯏ ꯋꯥ ꯀꯤꯡ ꯆꯠꯊꯣꯛꯑꯅꯤ ꯑꯗꯒꯤ ꯋꯥꯜꯀꯤꯡ ꯆꯠꯂꯨꯕ ꯍꯜꯂꯑꯗꯤ ꯊꯦꯡꯉꯤꯉꯩꯗꯩ ꯅꯨꯃꯤꯠ ꯍꯦꯛ ꯇꯥꯔꯦ ꯑꯗꯣ ꯑꯗꯨꯗꯒꯤ ꯅꯨꯃꯤꯠ ꯇꯥꯔꯕꯅꯤꯅ ꯍꯜꯂꯛꯑꯒ ꯑꯃꯨꯛ ꯏꯔꯨꯖ ꯃꯥꯏꯊꯖꯔꯅꯤ ꯑꯗꯨꯗꯩꯗꯤ ꯑꯃꯨꯛ ꯆꯥꯛꯁꯤꯡ ꯊꯥꯛꯒꯠꯂꯒ ꯑꯃꯨꯛ ꯆꯥꯛ ꯇꯣꯛ ꯒꯦꯝ ꯑꯃꯨꯛ ꯁꯥꯅ ꯑꯃꯨꯛ ꯇꯨꯝ
ꯍꯣꯏꯅꯦ ꯒꯦꯝ ꯒꯦꯝ ꯁꯥꯟꯅꯔꯗꯤ ꯀꯩꯗꯧꯅꯤ ꯍꯧꯖꯤꯛꯇꯤ ꯍꯥꯟꯅ ꯁꯥꯟꯅꯃꯤꯟꯅꯉꯩ ꯅꯨꯡꯉꯥꯏꯕꯅꯤ ꯑꯃꯨꯛ ꯁꯥꯟꯅꯃꯤꯟꯅ ꯌꯥꯏ ꯑꯃꯨꯛ ꯃꯇꯝ ꯍꯥꯏ ꯃꯥꯟꯅꯔꯗꯤ ꯑꯗꯨꯝ ꯃꯌꯥꯝ ꯇꯧꯔꯒ ꯁꯥꯟꯅꯕꯗ ꯅꯨꯡꯉꯥꯏꯗꯅ
ꯑꯌꯥꯝꯕ ꯑꯩꯅ ꯇꯧꯖꯔꯤꯁꯦ ꯑꯇꯩ ꯅꯠꯇꯦꯗ ꯅꯍꯥꯟ ꯑꯌꯥꯝꯕ ꯅꯪꯉꯣꯟꯗ ꯂꯥꯏꯔꯤꯛ ꯄꯥꯅꯤꯡꯉꯦꯅ ꯈꯤꯇꯪ ꯍꯥꯏꯔꯝꯕꯗꯣ ꯍꯥꯏꯗꯤ ꯅꯣꯕꯦꯜꯗꯣ
ꯑꯥ
ꯍꯥꯏꯅ ꯑꯗꯣ ꯑꯩꯉꯣꯟꯗ ꯈꯔ ꯂꯩꯕ ꯑꯍꯨꯝ ꯂꯩꯌꯦ ꯁꯨꯝ ꯁꯨꯝ ꯄꯥꯔꯛꯀꯦꯀꯣ ꯑꯃꯅ ꯍꯥꯎ ꯇꯨ ꯏꯁꯇꯣꯞ ꯋꯥꯔꯤꯡ ꯑꯦꯟ ꯏꯁꯇꯥꯔꯠ ꯂꯤꯕꯤꯡ ꯍꯥꯏꯕ ꯑꯃꯒ ꯑꯗꯒꯤꯗꯤ ꯍꯥꯎ ꯇꯨ ꯋꯤꯟ ꯐ꯭ꯔꯦꯟꯁ ꯑꯦꯟ ꯏꯟꯐ꯭ꯂꯨꯌꯦꯟꯁ ꯄꯤꯄꯜꯒ ꯑꯃꯅ ꯍꯥꯎ ꯇꯨ ꯗꯦꯕꯂꯞ ꯁꯦꯜꯐ ꯀꯟꯐꯤꯗꯦꯟꯁ ꯑꯦꯟ ꯏꯟꯐ꯭ꯂꯨꯌꯦꯟꯁ ꯄꯤꯄꯜ ꯕꯥꯏ ꯄꯕꯂꯤꯛ ꯄꯤꯀꯤꯡꯅ ꯑꯍꯨꯝ ꯂꯩ ꯃꯣꯏ ꯑꯍꯨꯝꯃꯛ ꯗꯦꯜꯀꯥꯔꯅꯤꯒꯤꯅ ꯏꯕ ꯑꯗꯣ ꯏꯌꯥꯝꯕꯅ ꯄꯥꯅꯤꯡꯉꯗꯤ ꯍꯥꯏ ꯍꯥꯏꯐꯦꯠ ꯅꯅꯥꯎꯗꯩ ꯂꯧ ꯌꯥꯅꯤ ꯍꯥꯏꯒꯦ ꯇꯧꯅꯤꯗ
ꯂꯧꯒꯦ ꯂꯧꯒꯦ ꯑꯩꯅ ꯍꯥꯏꯔꯝꯕꯗꯨ ꯅꯠꯇ꯭ꯔꯣ
ꯃꯥꯅꯤ ꯃꯥꯅꯤ
ꯂꯧꯒꯦꯅꯦ ꯈꯔ ꯄꯥꯔꯒ ꯀꯥꯟꯅꯩꯗꯅ ꯏꯪꯂꯤꯁ ꯍꯣꯜ ꯂꯤꯡꯈꯠꯂꯦ ꯑꯗꯩ ꯈꯔ
ꯃꯇꯝ ꯃꯥꯡꯍꯟꯗꯣꯏ ꯁꯔꯨꯛꯄꯨꯗꯤ ꯁꯤꯒꯨꯝꯕ ꯇꯧꯁꯟꯕꯅ ꯒꯥꯅꯦꯗꯅ
ꯀꯥꯟꯅꯩ ꯀꯥꯅꯩ ꯀꯥꯅꯕꯩꯕꯨꯗꯤ ꯀꯥꯟꯅꯕꯒꯤ ꯀꯥꯅꯕ ꯉꯥꯛꯇꯅꯤ ꯅꯪ ꯄꯥ ꯂꯣꯏꯔꯕ ꯍꯥꯏꯖꯦ ꯑꯗꯣ
ꯄꯥꯕ ꯁꯤꯗꯤ ꯑꯩ ꯍꯧꯖꯤꯛ ꯄꯥꯏꯗ꯭ꯔꯤ ꯄꯥꯏꯗ꯭ꯔꯤ ꯁꯤꯅ ꯍꯦꯛ ꯑꯍꯥꯡꯕ ꯃꯇꯝꯗ ꯄꯥꯒꯦꯅ ꯑꯇꯣꯞꯄ ꯈꯔ ꯍꯦꯛ ꯄꯥꯔꯤ
ꯑ ꯑꯇꯣꯞꯄ
ꯎꯝ ꯅꯅꯥꯑꯣꯁꯤ ꯍꯟꯇꯥꯛ ꯀꯩꯅꯣ ꯍꯣꯝ ꯇ꯭ꯌꯨꯇꯔ ꯆꯠꯁꯤꯔꯅ ꯈꯜꯂꯤꯕꯥ ꯑꯗ ꯀ꯭ꯂꯥꯁ ꯁꯤꯛꯁ ꯇꯨ ꯇꯦꯟ ꯐꯥꯎꯒꯤ ꯍꯥꯏꯐꯦꯠꯇꯪ ꯄꯥꯁꯤꯔꯅ
ꯑꯣ ꯀꯅꯕꯨꯅꯤ ꯆꯂꯣ ꯑꯉꯥꯪ ꯂꯩꯔꯗꯤ ꯊꯤꯔꯒ ꯍꯥꯏꯗꯤ ꯏꯁꯁꯨ ꯏꯁꯥꯁꯨ ꯅꯣꯂꯦꯁ ꯍꯦꯟꯒꯠꯄꯅꯦꯕ ꯑꯉꯥꯪ ꯂꯥꯏꯔꯤꯛ ꯇꯥꯛꯄꯗ‌ꯣ
ꯑ
ꯏꯁꯥꯁꯨ ꯀꯥꯟꯅꯔꯦ ꯑꯉꯥꯡꯁꯨ ꯀꯥꯟꯅꯔꯦ ꯎꯝ ꯆꯠꯂꯣ ꯊꯤꯔꯒ ꯂꯩꯕ ꯂꯩꯔꯗꯤ ꯆꯠꯂꯣ ꯍꯥꯏꯔꯝꯅꯦ ꯑꯩꯈꯣꯏꯗꯤ
ꯏꯌꯥꯝꯕ ꯍꯣꯌꯔꯣꯝꯗ ꯂꯐꯣꯏ ꯂꯞ ꯐꯥꯡꯗꯨꯕꯨ ꯀꯌꯥ ꯀꯌꯥ ꯄꯤꯅꯔꯤꯒꯦ
ꯈꯥꯑꯗꯨꯝ ꯃꯤ ꯄꯤꯅꯔꯤ ꯆꯥꯡꯗꯣ ꯑꯗꯨꯝ ꯄꯤꯔꯝꯃꯤꯗ ꯃꯣꯏ ꯆꯪꯗꯣꯛꯄ ꯀꯩꯗꯧꯕꯗꯨꯅ ꯑꯗꯨꯝ ꯂꯥꯏ ꯀꯩ ꯀꯠꯇꯧꯅ ꯈꯔ ꯑꯗꯨꯝ ꯇꯥꯡꯕ ꯑꯗꯣ ꯑꯇꯣꯞꯄ ꯆꯥꯅꯕ ꯀꯩ ꯇꯧꯕꯅꯤꯅ ꯍꯣꯡꯕ ꯈꯣꯠꯄ ꯑꯗꯨꯃꯥꯏꯅ ꯄꯤꯕꯅꯤꯅ ꯌꯥꯝ ꯇꯥꯡꯕ ꯈꯣꯠꯄꯗꯤ ꯑꯣꯏꯔꯝꯃꯣꯏꯗ ꯀꯩꯁꯨ
ꯍꯟꯗꯛꯀꯤ ꯊꯥꯁꯤꯗꯤ ꯍꯔꯥꯎ ꯀꯨꯝꯍꯩ ꯂꯩꯇ꯭ꯔ ꯃꯥꯜꯂꯦꯀꯣ
ꯂꯩꯇ꯭ꯔꯦ ꯍꯔꯥꯎ ꯀꯨꯝꯍꯩ ꯇꯧꯃꯟꯗꯅ ꯋꯥꯔꯕꯅꯤ
ꯂꯩꯇꯔ꯭ꯦꯗ ꯍꯣꯏꯗ ꯐꯔꯦꯗ ꯁꯨꯃꯩ ꯇꯧꯕꯁꯤꯟ ꯍꯟꯗꯛꯀꯤ ꯊꯥꯗꯩꯅ
ꯂꯩꯇ꯭ꯔꯦꯗ ꯑꯗꯨꯝ ꯖꯨꯟꯐꯧ ꯂꯩꯇ꯭ꯔ ꯃꯥꯜꯂꯦ ꯑꯗꯨꯝ ꯑꯩ ꯁꯨꯝ ꯌꯦꯡꯕꯗ
ꯋꯔꯦ ꯍꯔꯥꯎ ꯀꯃꯥꯍꯩ ꯇꯧꯃꯟꯗꯅ ꯍꯔꯥꯎ ꯀꯨꯝꯍꯩ ꯇꯧ ꯂꯩꯗꯅ ꯃꯥꯡꯉꯝꯅꯦꯕ
ꯋꯥꯥꯡꯉꯕꯅꯤ ꯃꯌꯥꯝ ꯝꯇ ꯃꯌꯥꯪ ꯃꯆꯥꯥꯒꯤ ꯑꯃꯨ ꯑꯩꯈꯣꯏꯒꯤ ꯕꯤꯁꯋꯀꯔꯃꯅ ꯑꯃꯨ ꯇꯧꯈꯠꯂꯛꯀꯅꯤꯗꯣ ꯍꯣꯏ ꯑꯩꯈꯣꯏ ꯕꯕꯨꯗꯨꯅ ꯅꯤꯡꯊꯧ ꯄꯁꯥ ꯇꯥꯕ ꯂꯩꯔꯤꯀꯣ ꯑꯗꯣ ꯅꯤꯡꯕꯃꯛꯇ ꯇꯧꯔꯛꯀꯅꯤ ꯑꯗꯒꯤꯗꯤ ꯇꯔꯄꯟ ꯅꯨꯡꯄꯜ ꯑꯗꯒꯤꯗꯤ ꯎ ꯅꯤꯉꯣꯜ ꯆꯥꯛꯀꯧꯕ ꯒꯣꯕꯔꯗꯟ ꯄꯨꯖꯥ ꯗꯤꯋꯥꯂꯤ
ꯎꯝ
ꯑꯗꯨꯗꯒꯤꯗꯤ ꯅꯨꯄꯤ ꯂ ꯑꯁ ꯌꯥꯝ ꯂꯩꯔꯦ ꯑꯗ ꯈ꯭ꯔꯤꯁꯃꯥꯁ ꯃꯤꯒꯤ ꯈ꯭ꯔꯤꯁꯃꯥꯁꯇꯣ ꯑꯩꯈꯣꯏꯅ ꯑꯃꯨꯛ ꯌꯥꯎꯁꯜꯂꯨꯗꯣꯏꯅꯤ ꯑꯦꯗꯥꯒꯤ ꯃꯤ ꯑꯃꯨꯛ ꯇꯧꯔꯅꯤ ꯑꯗꯒꯤꯗꯤ ꯃꯠ ꯃꯊꯪ ꯑꯃꯨꯛ ꯂꯥꯛꯀꯅꯤ ꯃꯊꯪꯗꯅ ꯑꯃꯨꯛ ꯍꯔꯦꯟ ꯂꯝ ꯄꯟꯊꯥ ꯑꯃꯨꯛ ꯑꯣꯏꯔꯛꯀꯅꯤꯗꯣ ꯑꯗꯨꯝ ꯑꯧꯕꯗꯩꯩ ꯂꯣꯏꯕꯣꯛꯁꯤ ꯈꯔ ꯀꯛꯄꯗ ꯌꯥꯔꯛꯄꯅꯤ ꯀꯦꯂꯦꯟꯗꯔꯒꯁꯦ ꯈꯔ ꯁꯦꯝꯗꯣꯛ ꯈꯣꯠꯇꯣꯛꯇꯅ ꯇꯧꯕ ꯌꯥꯎꯔꯛꯄꯅꯤꯗ
ꯌꯥꯏ ꯃꯤ ꯑꯇꯣꯞꯄꯒꯤ ꯀꯨꯝꯍꯩ ꯀꯩꯀꯩꯗꯨꯗꯤ ꯇꯧꯗ ꯌꯥꯗꯕꯗꯨ ꯇꯧꯗ꯭ꯔꯁꯨ ꯌꯥꯕ ꯀꯥꯡꯕꯨꯗꯨꯗꯤ ꯀꯛꯊ ꯈꯔ ꯂꯣꯏꯅꯤ ꯑꯩꯈꯣꯏꯒꯤ ꯇꯧꯗ ꯌꯥꯗꯕ ꯈꯔ ꯂꯩꯔꯤꯁꯤꯁꯨ ꯇꯧꯔ ꯂꯣꯏꯅꯤ
ꯑꯗꯨꯅꯤ ꯁꯤꯁꯦ ꯀꯩꯅ ꯁꯨꯝ ꯈꯟꯕꯗ ꯑꯩꯈꯣꯏꯒꯤ ꯁ꯭ꯀꯨꯜꯒꯨꯝꯕꯁꯦ ꯍꯥꯏꯗꯤ ꯑꯣꯐꯤꯁꯀꯨꯝꯕ ꯂꯩꯗꯅ ꯑꯩꯈꯣꯏꯒꯤ ꯂꯣꯏꯁꯪꯒꯤ ꯑꯣꯐꯤꯁ ꯀꯨꯝꯕꯁꯦ
ꯎꯝ
ꯃꯣꯏꯒꯨꯝꯕꯁꯦ ꯍꯥꯟꯅ ꯁꯦꯝꯃꯛꯀꯗꯧꯅꯦꯕ ꯍꯥꯏꯗꯤ ꯁꯝꯅ ꯍꯥꯏꯔꯕꯗ ꯈ꯭ꯔꯤꯁꯃꯥꯁꯀꯁꯦ ꯑꯩꯈꯣꯏꯒꯤ ꯑꯩꯈꯣꯏ ꯂꯥꯏꯔꯕ ꯑꯩꯈꯣꯏꯅ ꯂꯧꯎ ꯁꯤꯡꯎ ꯑꯩꯈꯣꯏꯅ ꯄꯥꯡꯊꯣꯛꯎꯗꯧ ꯅꯠꯇꯦꯗꯅ ꯃꯣꯏ ꯁꯣꯝꯅꯀꯟꯒꯤ ꯀꯨꯝꯍꯩ ꯂꯩꯌꯦꯅ ꯃꯤꯒꯤ ꯑꯥ ꯃꯄꯥ ꯑꯇꯣꯞꯄ ꯂꯝꯒꯤ ꯂꯩꯖꯕꯗꯁꯨ ꯃꯣꯏꯅ ꯍꯦꯛ ꯀꯨꯝꯍꯩ ꯍꯔꯥꯎꯗ ꯁꯨꯇꯤ ꯇꯣꯛ ꯄꯤꯁꯜꯂꯛꯀꯅꯤꯗꯣ ꯑꯗꯩꯗꯤ ꯃꯣꯏꯁꯨ ꯋꯥꯔꯨꯕ ꯀꯧꯕꯅꯤ ꯍꯜꯂꯛꯑꯒ ꯍꯦꯛ ꯀꯨꯝꯍꯩ ꯍꯔꯥꯎꯗ ꯌꯥꯎꯕꯩ ꯀꯩꯕꯣꯏ ꯑꯍꯥꯎ ꯊꯨꯝ ꯆꯥꯕ ꯈꯣꯠꯄ ꯇꯧꯔꯛꯀꯅꯤ ꯑꯗꯩ ꯑꯗꯨꯝ ꯑꯉꯥꯡꯉꯩꯒꯤ ꯀꯣꯛꯁꯤꯁꯨ ꯂꯝꯗꯝꯅꯒꯤꯕꯅꯤꯗ ꯑꯗꯒꯤꯗꯤ ꯁ꯭ꯀꯨꯜꯁꯤꯡꯁꯤꯁꯨ ꯁꯨꯇꯤꯒ ꯊꯥꯗꯕꯤꯗ ꯍꯦꯛ ꯀ꯭ꯂꯥꯁ ꯇꯧꯕꯤꯔꯗꯤ ꯐꯕ
ꯍꯣꯏꯅꯦ ꯒꯌ꯭ꯥꯟ ꯇꯥꯕ ꯅꯠꯇꯦꯗ ꯇꯧꯔꯤꯁꯤ ꯍꯥꯥ ꯑꯗꯣ ꯍꯌꯦꯡ ꯂꯥꯏꯔꯤꯛ ꯂꯧ ꯂꯥꯛꯄꯗ ꯄꯨꯟꯌꯥꯥꯏꯗꯅ ꯅꯣꯡꯃ
ꯄꯨꯜꯖꯤ ꯏꯌꯥꯝꯕ ꯄꯨꯜꯂꯤ ꯏꯌꯥꯝꯍꯣꯏ ꯃꯌꯥꯝ ꯄꯨꯟꯗꯕ ꯀꯨꯏꯔꯦ ꯀꯩꯅꯣ
ꯍꯣꯏꯅꯦ ꯑꯗꯨꯅꯦ ꯍꯥꯏꯖꯤ ꯅꯣꯡꯃ ꯄꯨꯜꯂꯒ ꯋꯥꯔꯤ ꯋꯥꯇꯥꯏ ꯀꯩꯀꯩ ꯇꯧꯅꯕ
ꯂꯥꯛꯇꯦ ꯍꯥꯏꯅꯤ ꯏꯌꯥꯝꯕꯁꯤꯡꯁꯤꯗꯤ
ꯂꯥꯛꯀꯦ ꯂꯥꯛꯀꯦ
ꯂꯥꯛꯑꯣ
ꯏꯌꯥꯝꯕ ꯑꯇꯩ ꯑꯇꯩꯁꯨ ꯍꯦꯛ ꯍꯧꯅꯔꯒ ꯍꯦꯛ ꯀꯩꯅꯣꯝ ꯆꯥꯁꯦ
ꯍꯣꯏ ꯑꯗꯨꯅꯤ ꯍꯥꯏꯁꯤ ꯅꯣꯡꯐꯥꯗꯣꯛꯁꯨ
ꯑꯃ ꯏꯌꯥꯝꯕ ꯇꯦꯅꯣꯏ ꯅꯣꯏꯕꯗꯣ ꯑꯍꯥꯎꯕ ꯆꯥꯕ ꯄꯥꯝꯖ ꯈꯔꯕꯅꯤꯗ
ꯃꯥꯅꯤ
ꯃꯥꯒꯤꯑꯕꯨ ꯍꯦꯛ ꯑꯩꯈ‌ꯣꯏ ꯂꯩꯃꯤꯟꯅꯩ ꯀꯥꯟꯗ ꯅꯨꯃꯤꯗꯥꯡ ꯅꯨꯃꯤꯗꯥꯡ ꯅꯨꯃꯤꯗꯥꯡꯁꯤꯅꯥ ꯃꯌꯥꯝ ꯆꯥꯁꯤꯜꯂꯒ ꯇꯨꯡꯈꯤꯕ ꯑꯌꯨꯛꯇꯅ ꯍꯦꯛ ꯗꯥꯥꯏꯇꯤꯡ ꯇꯧꯕꯤꯕ
ꯃꯥ ꯑꯗꯨꯅꯥꯅꯤ ꯅꯣꯏꯔꯒ ꯂꯩꯔꯥ
ꯗꯥꯏꯇꯤꯡ ꯇꯧꯔꯤꯗꯨ ꯆꯨꯝꯕꯔꯥꯁꯨ ꯑꯃꯨꯛ ꯆꯨꯝꯗꯕꯤ ꯈꯔ ꯑꯃꯨꯛ ꯆꯁꯤꯟꯅꯤ
ꯍꯧꯖꯤꯛꯁꯨ ꯑꯗꯨꯝ ꯅꯣꯏꯔꯥ ꯂꯩꯕꯅꯦ
ꯁꯤ ꯁꯤ ꯎꯕꯨ ꯎꯗꯦꯅꯦ ꯍꯣꯔꯦꯟ ꯚꯤꯗꯤꯑꯣ ꯀꯣꯜ ꯑꯝꯇ ꯇꯧꯒꯦꯅꯤ ꯃꯁꯛꯇꯣ ꯑꯝꯇ ꯌꯦꯡꯗ ꯀꯨꯏꯔꯦ
ꯎꯝ ꯍꯌꯦꯡ ꯂꯥꯛꯑꯝꯗꯥꯏꯗ ꯍꯥꯏꯔꯛꯀꯦ ꯄꯥꯎ ꯐꯥꯎꯔꯛꯀꯦ
ꯍꯣꯏ ꯏꯌꯥꯝ
ꯀꯃꯥꯏ ꯀꯃꯥꯏꯅ ꯇꯧꯕ ꯃꯇꯝꯗꯣ ꯑꯗꯨꯒ ꯋꯥꯔꯤ ꯋꯥꯇꯥꯏ ꯀꯩꯀꯩꯗ ꯀꯃꯥꯏ ꯀꯃꯥꯏꯅ ꯇꯧꯕꯅꯣ ꯒꯦꯝꯁꯨ ꯁꯥꯟꯅꯝ ꯁꯥꯟꯅ ꯌꯥꯥꯏꯗꯟ ꯉꯇ ꯅꯪ ꯎꯒꯔꯤꯖꯣ
ꯉꯥꯏꯍꯥꯛꯇꯝꯗꯁꯨ ꯑꯌꯥꯝꯕ ꯄꯣꯠ ꯌꯣꯝ ꯊꯥꯎꯔꯣꯝ ꯄꯔꯛꯒ ꯅꯨꯃꯤꯠ ꯅꯤꯅꯤ ꯍꯨꯝꯅꯤ ꯄꯨꯂ ꯌꯥꯏ ꯀꯩꯅꯣꯒꯤ ꯃꯅꯥꯎꯒꯤ ꯁꯪꯒꯥꯏꯗ
ꯌꯥ ꯌꯥꯏ ꯑꯗꯨ ꯑ ꯂꯩꯥ ꯂꯣ
ꯂꯥꯛꯇꯦ ꯂꯥꯛꯇꯦ ꯉꯥꯛꯇꯅꯤ ꯑꯩꯈꯣꯏ ꯍꯥꯏꯗꯤ ꯑꯩꯈꯣꯏꯗꯤ ꯑꯃꯨꯛ ꯑꯌꯥꯝꯕꯩꯁꯨ ꯑꯃꯨ ꯂꯥꯞꯅꯔꯕꯅꯤ ꯑꯗꯩꯗꯤ ꯑꯃꯨꯛ ꯃꯤꯒꯤꯁꯨ ꯃꯌꯨꯝ ꯃꯩꯀꯩ ꯄꯥꯟꯕ ꯑꯃ ꯂꯩꯕꯅꯤꯅ ꯑꯗ ꯍꯦ ꯁꯥꯏꯗꯧ ꯈꯨꯗꯤꯡ ꯀꯥꯏꯕ ꯑꯩꯈꯣꯏꯁꯨ
ꯃꯥꯅꯦ ꯑꯗꯨꯅꯦ ꯍꯥꯏꯁ ꯑꯦ ꯍꯧꯅꯔꯒ ꯂꯥꯛꯄ ꯑꯗꯨꯅꯤ ꯂꯥꯛꯑꯒ ꯌꯦ ꯌꯦꯡ
ꯑꯌꯥꯝꯕ ꯑꯩ ꯉꯁꯥꯏꯗꯩ ꯑꯩꯒ ꯋꯥꯔꯤ ꯁꯥꯟꯅꯩꯁꯦ ꯀꯣꯜꯖꯦ ꯇꯠꯄ ꯈꯣꯠꯄ ꯇꯧꯗꯦꯀꯣ ꯏꯌꯥꯝꯕ
ꯇꯠꯇꯦ ꯀꯩꯅꯣ ꯅꯨꯡꯉꯥꯏ ꯀꯩꯅꯣ ꯀꯩꯝ ꯇꯧ
ꯎꯝ ꯍꯣꯏ ꯅꯦꯠ ꯅꯨꯡꯉꯥꯏꯇꯕꯩꯔꯥ ꯀꯩꯅꯣꯗꯤ ꯈꯪꯗ꯭ꯔꯦ ꯉꯁꯥꯏꯗꯒꯤꯩ ꯁꯨꯝ ꯄꯪꯆꯗ ꯆꯠꯄ ꯑꯗꯨ ꯑꯗꯨꯒꯤ
ꯑꯩꯉꯣꯟꯗꯗꯤ ꯀꯩꯝ ꯇꯧꯗꯦꯗ
ꯎꯝ ꯐꯔꯝꯅꯦ ꯏꯌꯥꯝꯕ ꯇꯧꯗ꯭ꯔꯤꯁꯦ
ꯍꯥꯥ ꯑ ꯌꯦ ꯉ ꯀꯩ ꯀꯩ ꯀꯩ ꯆꯥꯖꯤꯍꯥꯏꯅꯣ
ꯏꯌꯥꯝꯕ ꯏꯌꯥꯝꯕ ꯍꯣꯏ ꯂꯥꯛꯇꯣꯏꯅꯤ ꯀꯔꯤ ꯆꯥꯅꯤꯡꯉꯤꯅ ꯏꯌꯥꯝꯕꯅ ꯍꯦꯛ ꯍꯥꯏꯕꯤꯔꯣꯅꯦ
ꯅꯪ ꯑꯄꯥꯝꯕꯗꯨ ꯇꯧꯗꯣꯅꯤꯅꯦ ꯀꯔꯤ ꯅꯪ ꯆꯥꯅꯤꯡꯕ
ꯀꯩꯅꯣ ꯍꯥꯏꯗꯤ ꯏꯌꯥꯝꯕ ꯍꯣꯏ ꯂꯥꯛꯄꯗꯨꯗ ꯅꯅꯥꯎꯅ ꯂꯩꯔ ꯊꯣꯡꯉꯒꯦ ꯇꯣꯏꯁꯦ ꯏꯌꯥꯝꯕ ꯍꯣꯏꯌꯦꯦꯅ ꯇꯧꯒꯦ ꯍꯥꯏꯔꯣ
ꯃꯣꯏ ꯆꯞ ꯃꯥꯟꯅꯩ ꯑꯗꯨꯕꯨꯗꯤ ꯅꯪ ꯑꯄꯥꯝꯕꯗ ꯑꯗꯨꯝ ꯅꯪ ꯇꯧꯁꯦ ꯍꯥꯏꯗ ꯑꯗꯨꯝ ꯇꯧꯔꯗꯧ
ꯀꯅꯥꯅ ꯏꯌꯥꯝꯕ ꯍꯧꯖꯤꯛꯇ ꯑꯃ ꯂꯥꯎꯈꯤꯗꯨꯕ ꯃꯈꯣꯟꯗꯨꯕꯨꯣ
ꯈꯪꯗꯦ ꯁꯣꯝꯗ ꯂꯥꯡꯉꯦ ꯑꯗꯨꯅ
ꯑꯣ ꯑꯦ ꯏꯆꯤꯟ ꯏꯅꯥꯎ ꯍꯦꯛ ꯋꯥꯔꯤ ꯁꯥꯟꯅꯕꯁꯤ ꯂꯥꯡꯍꯟꯅꯤꯡꯗꯕ
ꯑꯥ ꯒ꯭ꯌꯥꯟ ꯇꯥꯗꯗꯤ ꯃꯣꯏ ꯑꯗꯨꯝ ꯂꯥꯛꯑ
ꯑꯗꯨꯅꯤ ꯍꯥꯏꯕ ꯌꯥ ꯄꯣꯠꯇꯦꯗ ꯁꯥꯎꯒꯠꯂꯛꯇꯣꯏꯅꯤ ꯃꯣꯏꯁꯨ ꯑꯉꯥꯡ
ꯑꯣ ꯒ꯭ꯌꯥꯟ ꯇꯥꯕꯅꯠꯇꯦ
ꯈꯪꯗ꯭ꯔꯦ ꯇꯧꯋꯤꯁ
ꯑꯣ ꯅꯪ ꯍꯌꯦꯡ ꯍꯣꯏ ꯍꯌꯦꯡ ꯂꯥꯛꯑꯝꯗꯥꯏꯗ ꯍꯥꯏꯔꯛꯑꯒꯦ ꯐꯖꯅ ꯀꯃꯥꯏ ꯀꯃꯥꯏꯅ ꯅꯣꯅ ꯑꯗꯨꯒ ꯀꯅꯥ ꯀꯅꯥ ꯀꯃꯥꯏꯅ ꯇꯧꯕꯅꯣꯗꯣ
ꯎꯝ ꯂꯗꯦ ꯑꯣꯏ ꯄꯟꯁꯥꯟꯅꯁꯦ ꯢꯁꯤꯡꯅꯨ ꯍꯣꯏ ꯊꯝꯃꯦ ꯊꯝꯃꯦ